ꯇꯥꯔ
ꯍꯣ ꯇꯥꯔꯦ
ꯑꯥ ꯑꯥ ꯑꯥ ꯑꯩꯁꯦ ꯑꯗꯨꯅꯦ ꯁꯤ ꯃꯇꯥꯡꯁꯤꯗ ꯑꯩꯉꯣꯟꯗ ꯑꯗꯨꯝ ꯆꯃꯝꯅꯕ ꯂꯩꯕꯩꯅꯦꯕ ꯑꯩꯁꯦ ꯑꯃꯗꯃꯨꯛ ꯍꯪ ꯑꯃꯗ ꯑꯃꯅ ꯑꯃ ꯍꯪꯉꯥꯡꯕ ꯁꯝ ꯇꯧ ꯂꯩꯕꯁꯤꯗ ꯅꯣꯏꯅꯁꯨ ꯕꯦꯠ ꯇꯧꯕꯩꯅꯦꯕ ꯑꯩ ꯑꯃꯨꯛ ꯐꯖꯅ ꯍꯥꯏꯔꯛꯀꯦꯕ ꯇꯥꯎꯑꯣꯕꯀꯣ ꯑ ꯑ ꯇꯤ ꯖꯤ ꯇꯤ ꯑꯦꯁꯤꯅ ꯇꯔꯦ꯭ꯟ ꯒ꯭ꯔꯦꯖꯨꯋꯦꯠ ꯇꯤ ꯇꯤꯆꯔ ꯍꯥꯏꯔꯦꯀꯣ ꯅꯣꯏꯅ ꯍꯥꯏꯁꯦꯀꯣ ꯁꯤꯗꯩꯁꯤꯗ ꯁꯤꯒꯤꯁꯤꯗ ꯑꯣꯖꯥꯁꯦ ꯇꯤꯖꯤ ꯇꯤ ꯍꯥꯏꯅ ꯀꯧꯔꯛ ꯇꯥꯔꯒꯗꯤ ꯒ꯭ꯔꯦꯖꯨꯋꯦꯠꯅꯤ ꯒ꯭ꯔꯦꯖꯨꯋꯦꯠ ꯇꯤꯆꯔꯒꯨꯝꯕꯅꯤ ꯑꯗꯨꯏꯗꯤ ꯁꯤꯗ ꯍꯌꯦꯡ ꯒꯣꯔꯃꯦꯟꯅ ꯁꯤꯒꯤꯁꯤꯗ ꯀꯧꯔꯛ ꯇꯥꯔꯒꯗꯤ ꯍꯌꯦꯡ ꯁ꯭ꯀꯨꯜꯁꯤꯗ ꯀꯧꯔꯛꯄ ꯃꯇꯝꯗ ꯀ꯭ꯂꯥꯁꯁꯦ ꯁꯤꯛꯁꯇꯒꯤꯅ ꯁꯤꯛꯁꯇꯩ ꯅ ꯇꯦꯟꯕꯨꯀꯤ ꯃꯅꯨꯡꯗ ꯇꯥꯛꯇꯣꯏꯅꯦꯕ ꯑꯣꯖꯥꯁꯦ
ꯎꯝ
ꯑ ꯁꯤꯛꯁꯇꯩ ꯇꯦꯟꯐꯕꯨꯛ ꯇꯥꯛꯄꯁꯤꯗ ꯁꯝꯅ ꯍꯥꯏꯔꯦ ꯀꯩꯅꯣꯁꯤꯅ ꯃꯤꯁꯤꯅ ꯑꯥꯔꯠꯁ ꯑꯣꯏꯒꯦꯔꯥ ꯁꯥꯏꯟꯁ ꯑꯣꯏꯒꯦꯔꯥ ꯃꯥꯒꯤ ꯁꯞꯖꯦꯛꯁꯦ ꯑꯗꯨꯝ ꯒ꯭ꯔꯦꯖꯨꯋꯦꯠ ꯍꯥꯏꯔꯒ ꯂꯣꯏꯗꯣꯏꯅꯦꯕ ꯑꯗ ꯒ꯭ꯔꯦꯖꯨꯋꯦꯠꯁꯤꯗ ꯑꯩꯅ ꯅꯉꯣꯟꯗ ꯍꯪꯅꯤꯡꯉꯤꯁꯤꯅ ꯒ꯭ꯔꯦꯖꯨꯋꯦꯠꯁꯤꯗ ꯅꯪꯗꯤ ꯉꯁꯥꯏꯒꯤ ꯃꯥꯁꯇꯔ ꯍꯥꯏꯕꯒꯤ ꯁꯞꯖꯦꯛ ꯑꯃꯗꯤ ꯅꯪ ꯂꯣꯏꯁꯤꯜꯂꯒ ꯂꯩꯔꯦꯀꯣ ꯃꯦꯠꯁ ꯍꯥꯏꯕ ꯁꯕꯖꯦꯛ ꯑꯃ ꯅꯪꯒꯤꯗꯤ ꯂꯩꯖꯩꯑꯦꯕ ꯑꯗꯨꯗ ꯊꯥꯔꯒꯁꯨ ꯇꯤ ꯖꯤ ꯇꯤꯗ ꯊꯥ ꯇꯤ ꯖꯤ ꯇꯤꯒꯤꯗ ꯊꯥꯔꯦ ꯈꯜꯂꯒꯁꯨ ꯅꯪꯗꯤ ꯒ꯭ꯔꯦꯖꯨꯋꯦꯠꯇ ꯁꯞꯖꯦꯛ ꯑꯔꯧꯕ ꯑꯃꯗꯤꯝ ꯑꯗꯨꯝ ꯂꯥꯛꯆꯔꯤꯑꯕꯀꯣ ꯑꯣꯅꯔꯁ ꯄꯦꯄꯔ ꯍꯥꯏꯗꯅ ꯑꯗꯣ ꯑꯩꯒꯤꯗꯤ ꯖꯦꯅꯦꯔꯦꯜ ꯄꯦꯄꯔꯗ ꯑꯩꯗꯤ ꯑꯔꯧꯕ ꯁꯕꯖꯦꯛ ꯑꯃꯁꯦ ꯒ꯭ꯔꯦꯖꯨꯋꯦꯠꯇꯁꯨ ꯑꯣꯏꯔꯛꯇ꯭ꯔꯤꯅꯦꯕ ꯔꯥꯀꯦꯁ ꯁꯨꯝ ꯇꯥꯎꯕꯀꯣ ꯑꯔꯧꯕ ꯁꯕꯖꯦꯛꯁꯦ ꯑꯣꯏꯔꯛ ꯐꯠꯇꯕꯅꯤꯅ ꯑꯩꯅ ꯐꯣꯔꯗꯒꯤꯅ ꯇꯦꯟꯐꯧ ꯇꯤ ꯖꯤ ꯇꯤꯁꯦ ꯊꯥꯔꯦ ꯈꯜꯂꯁꯤ ꯒ꯭ꯔꯦꯖꯨꯋꯦꯠ ꯁꯥꯏꯟꯁ ꯍꯥꯏꯔꯒ ꯊꯥꯗꯣꯏꯅꯤꯗꯅꯀꯣ ꯇꯤ ꯖꯤ ꯇꯤꯁꯦ ꯊꯥ ꯃꯇꯝꯗ ꯍꯌꯦꯡ ꯑꯣꯖꯥꯁꯤꯡꯁꯤꯅ ꯅꯪꯒꯤ ꯂꯥꯏꯔꯤꯛꯁꯦ ꯀꯔꯤ ꯁꯕꯖꯦꯛꯇ ꯇꯥꯛꯇꯣꯏꯅꯣ ꯁꯥꯏꯟꯁ ꯑꯣꯏꯔꯒꯗꯤꯅ ꯍꯥꯏꯔꯛꯄ ꯃꯇꯝꯗ ꯑꯩꯗꯤ ꯃꯥꯁꯇꯔꯁꯨ ꯇꯧꯗ꯭ꯔꯦ ꯋꯥꯔꯤꯁꯨ ꯇꯧꯗꯦꯗꯅ ꯃꯥꯁꯇꯔꯁꯨ ꯇꯧꯗ꯭ꯔꯦ ꯑꯣꯅꯔꯁ ꯄꯦꯄꯔ ꯑꯣꯅꯔꯁ ꯄꯦꯄꯔꯁꯨ ꯌꯥꯎꯔꯛꯇ꯭ꯔꯦꯕ ꯑꯩꯗꯤ ꯑꯗ ꯑꯩꯅ ꯋꯥꯐꯝ ꯀꯣꯏꯁꯟ ꯍꯪꯗꯣꯏꯁꯦ ꯑꯗꯨꯗꯅꯦꯕ ꯃꯣꯏ ꯑꯣꯖꯥ ꯃꯌꯥꯝ ꯈꯅꯔꯒ ꯑꯩꯉꯣꯟꯗ ꯃꯔꯩ ꯑꯃ ꯇꯧꯔꯤꯁꯦ ꯑꯣꯅꯁ ꯄꯦꯄꯔ ꯌꯥꯎꯔꯛꯇ꯭ꯔꯦ ꯅꯪ ꯃꯥꯁꯇꯔꯗꯁꯨ ꯁꯥꯏꯟꯁ ꯇꯧꯔꯛꯇ꯭ꯔꯦ ꯑꯗꯨꯒ ꯇꯤ ꯖꯤ ꯇꯤꯗ ꯊꯥꯔꯦ ꯈꯜꯂꯣ ꯐꯣꯔꯗꯒꯤꯅ ꯇꯦꯟ ꯕꯨꯛ ꯇꯥꯛꯇꯣꯏꯅꯤ ꯑꯗꯨ ꯑꯣꯏꯇꯔꯒꯗꯤ ꯁꯥꯏꯟꯁ ꯍꯥꯏꯅ ꯁꯕꯖꯦꯛꯇ ꯂꯩꯔꯕꯅꯤꯅ ꯐꯣꯔꯗꯒꯤ ꯇꯦꯟꯕꯨꯛꯀꯤꯗ ꯁꯥꯏꯟꯁ ꯍꯥꯏꯕ ꯁꯕꯖꯦꯛꯁꯤꯗ ꯑꯥ ꯑꯥ ꯁꯤꯛꯁꯇꯒꯤꯅ ꯇꯦꯟꯕꯨꯛꯀꯤ ꯁꯞꯖꯦꯛꯁꯤꯗ ꯑꯩꯅ ꯁꯥꯏꯟꯁ ꯍꯥꯏꯅ ꯇꯥꯛꯇꯣꯏꯁꯤꯗ ꯅꯥꯏꯟ ꯇꯦꯟꯁꯨ ꯇꯥꯛꯇꯣꯏꯅꯤ ꯅꯥꯏꯟ ꯇꯦꯟ ꯇꯥꯛꯈꯄꯅ ꯇꯦꯟꯗꯗꯤ ꯑꯩꯈꯣꯏꯒꯤ ꯁ꯭ꯀꯨꯜ ꯁꯕꯖꯦꯛꯇ ꯁꯥꯏꯟꯁ ꯍꯥꯏ ꯇꯥꯔꯒꯗꯤ ꯑꯁ ꯁꯥꯏꯟꯁ ꯍꯥꯏꯅ ꯆꯠꯇꯦꯗꯅ ꯃꯥꯒꯤ ꯀꯩꯅꯣ ꯈꯥꯏꯗꯣꯛꯇ꯭ꯔꯣ ꯐꯤꯖꯤꯛꯁ ꯀꯦꯃꯦꯁꯇ꯭ꯔꯤ ꯕꯥꯏꯑꯣ ꯍꯥꯏꯅ ꯈꯥꯏꯗꯣꯔꯛꯏꯗꯅ ꯅꯥꯏꯟ ꯇꯦꯟꯗꯒꯤꯗꯤ
ꯑꯗꯣ ꯍꯣꯏ ꯑꯗꯨ ꯑꯗꯨꯗꯤ ꯑꯗꯨꯝ ꯁꯥꯏꯟꯁꯇꯅ ꯍꯥꯏꯒꯅꯤ ꯂꯥꯏꯔꯤꯛ ꯇꯥꯛꯄꯗ ꯁꯥꯏꯟꯁ ꯑꯗꯨꯝ ꯇꯤ ꯖꯤ ꯇꯤ ꯁꯥꯏꯟꯁ ꯑꯅ ꯍꯥꯏꯒꯅꯤ
ꯇꯤ ꯖꯤ ꯇꯤ ꯁꯥꯏꯟꯁ ꯍꯥꯏꯔꯛꯑꯅꯤꯗꯅ ꯇꯤꯖꯤ ꯇꯤ ꯁꯥꯏꯟꯁ ꯍꯥꯏꯔꯛꯄ ꯃꯇꯝꯗ ꯃꯥꯁꯇꯔꯗꯗꯤ ꯑꯩꯈꯣꯏꯅ ꯃꯁꯥꯒꯤ ꯂꯣꯏꯖꯔꯕ ꯃꯤꯅ ꯐꯤꯖꯤꯛꯁꯇ ꯑꯣꯅꯔꯁ ꯇꯧꯔꯛꯄ ꯁꯥꯇ꯭ꯔ ꯃꯥꯁꯇꯔ ꯂꯣꯏꯔꯕ ꯃꯤ ꯑꯗꯒꯤꯗꯤ ꯀꯦꯃꯦꯁꯇ꯭ꯔꯤꯗ ꯑꯣꯅꯔꯁ ꯇꯧꯔꯛꯄ ꯃꯥꯁꯇꯔ ꯂꯣꯏꯔꯕ ꯃꯤ ꯍꯥꯏꯕ ꯑꯃꯒ ꯑꯣꯡꯂꯤ ꯒ꯭ꯔꯦꯖꯨꯋꯦꯠ ꯍꯥꯏꯕ ꯑꯃꯒ ꯑꯣꯏꯔꯛꯄ ꯑꯣꯏꯔꯛꯄ ꯃꯤꯁꯨ ꯑꯗꯨꯝ ꯊꯥꯕ ꯌꯥꯎꯗꯣꯏꯅꯦꯕ ꯑꯗ ꯑꯩꯅ ꯍꯌꯦꯡ ꯇꯥꯛꯀꯦ ꯍꯥꯏꯇꯥꯔ ꯑꯗꯤ ꯑꯩꯒꯤꯗ ꯄꯨꯁꯜꯂꯛꯑꯣꯕ ꯑꯩꯗ ꯄꯨꯁꯜꯂꯛꯑꯣꯕ ꯑꯩꯉꯣꯟꯗ ꯑꯩꯅ ꯍꯌꯦꯡ ꯁꯥꯏꯟꯁꯁꯤꯗ ꯑꯩꯒꯤꯗꯤ ꯇꯤ ꯖꯤ ꯇꯤ ꯁꯥꯏꯟꯁ ꯍꯥꯏꯔꯅꯤ ꯁꯞꯖꯦꯛꯁꯦ ꯑꯩꯒꯤ ꯑꯈꯟꯅꯕ ꯁꯞꯖꯦꯛꯁꯨ ꯌꯥꯎꯗ꯭ꯔꯤꯕꯑꯔꯤꯕ ꯃꯔꯝꯗꯤ ꯁꯥꯏꯟꯁ ꯈꯛ ꯍꯥꯏꯔꯒ ꯑꯩꯒꯤꯗꯤ ꯁꯥꯏꯟꯁꯦ ꯑꯩ ꯁꯥꯏꯟꯁꯁꯦ ꯑꯃꯨꯛ ꯑꯩꯅ ꯒ꯭ꯔꯦꯖꯨꯌꯦꯠꯇ ꯂꯧꯔꯤꯕ ꯁꯥꯏꯟꯁꯁꯦ ꯀꯔꯤ ꯁꯥꯏꯟꯁꯅꯣ ꯍꯥꯏꯕ ꯃꯇꯝꯗ ꯐꯤꯖꯤꯀꯦꯜ ꯁꯥꯏꯟꯁ ꯅꯠꯇꯦꯕ ꯂꯥꯏꯐ ꯁꯥꯏꯟꯁꯅꯦꯕ ꯑꯗꯩ ꯕꯥꯏꯑꯣꯂꯣꯖꯤꯀꯦꯜ ꯂꯣꯝꯗ ꯆꯠꯇꯣꯏꯅꯦꯕ ꯕꯥꯏꯑꯣꯂꯣꯖꯤꯀꯦꯜ ꯁꯥꯏꯟꯁ ꯍꯥꯏꯅ ꯑꯩꯈꯣꯏꯒꯤ ꯕꯥꯏꯑꯣꯂꯣꯖꯤꯒꯤ ꯇꯥꯝꯗ ꯂꯥꯛꯇꯣꯏꯅꯦꯕ
ꯑꯗꯣ ꯇꯤ ꯖꯤ ꯇꯤ ꯁꯥꯏꯟꯁ ꯇꯤ ꯏꯂꯤꯖꯤꯕꯤꯂꯤꯇꯤꯗ ꯇꯤ ꯖꯤ ꯇꯤ ꯁꯥꯏꯟꯁꯀꯤꯗꯤ ꯌꯨ ꯇꯤꯁꯦ ꯑꯩꯈꯣꯏ ꯁꯨꯃꯥꯏꯍꯥꯔꯛꯀꯅꯤꯕ ꯀꯩ ꯂꯧꯔꯛꯄ ꯑꯣꯏꯗꯣꯏꯅꯣ ꯍꯥꯏ ꯀꯟꯗ ꯑ ꯃꯥꯁꯤ ꯒ꯭ꯔꯦꯖꯨꯋꯦꯁꯟꯗ ꯁꯥꯏꯟꯁ ꯂꯧꯔꯛꯄ ꯁꯥꯏꯟꯁꯀꯤ ꯑꯦꯅꯤ ꯁꯕꯖꯦꯛ ꯍꯥꯏꯔꯛꯑꯅꯤꯕ
ꯎꯝ
ꯑꯗꯨꯒ ꯑꯦꯅꯤ ꯁꯕꯖꯦꯛꯁꯦ ꯑꯩꯈꯣꯏꯒꯤ ꯎꯝ
ꯁꯥꯏꯟꯁꯇ ꯃꯌꯥꯝ ꯂꯩꯈ꯭ꯔꯦ ꯑꯩꯅ ꯍꯥꯏꯁꯤꯅꯦ ꯂꯥꯏꯐ ꯁꯥꯏꯟꯁ ꯅꯠꯇ꯭ꯔ ꯐꯤꯖꯤꯀꯦꯜ ꯁꯥꯏꯟꯁ ꯍꯥꯏꯕ ꯑꯃ ꯂꯣꯏ ꯂꯩꯇ꯭ꯔꯣ
ꯍꯣꯏ ꯂꯩꯑꯕ ꯂꯩꯑꯕ ꯑꯗꯨꯗꯨꯅ ꯕꯤꯌꯦꯠ ꯇꯝꯕꯩ ꯋꯥꯔꯤꯅꯦꯕ ꯀꯣ
ꯑꯥ
ꯕꯤꯌꯦꯠ ꯇꯝꯕꯩ ꯋꯥꯔꯤꯗ ꯑꯗꯨꯃꯥꯏꯅ ꯆꯠꯄꯋꯥꯅꯤ ꯑꯗꯨꯒ ꯀꯩꯅꯣꯒꯤ ꯑꯣꯏꯅ ꯇꯝꯃꯛꯀꯦ ꯍꯥꯏꯔꯒꯗꯤ ꯑꯩꯈꯣꯏꯅ ꯇꯤ ꯖꯤ ꯇꯤꯗ ꯊꯕꯛ ꯆꯪꯕꯒꯤꯗ ꯑꯣꯏꯅ ꯍꯥꯏꯔꯒꯗꯤ ꯃꯥꯒꯤ ꯏꯂꯤꯖꯤꯕꯤꯂꯤꯇꯤꯁꯦ ꯕꯤ ꯑꯦ ꯁꯤ ꯂꯣꯏꯒꯗꯕ ꯍꯥꯏꯔ ꯕ ꯕꯤ ꯑꯦꯁ ꯁꯤ ꯂꯣꯏꯕꯁꯤꯗꯩꯁꯤꯗ ꯀꯔꯝ ꯀꯔꯝꯕ ꯁꯕꯖꯦꯛꯇꯨꯗꯩ ꯂꯧꯔꯛꯀꯗꯕꯅꯣ ꯍꯥꯏꯕ ꯀꯥꯟꯗ ꯑꯩꯈꯣꯏꯅ ꯑꯗꯨꯝ ꯈꯔꯗꯤ ꯂꯥꯛꯑꯅꯤ ꯃꯣꯏꯅ ꯐꯤꯖꯤꯛꯁ ꯀꯦꯃꯦꯁꯇ꯭ꯔꯤ ꯕꯣꯠꯅꯤ ꯖꯨꯂꯣꯖꯤ ꯑꯗꯨ ꯑꯗꯥꯅ ꯈꯔ ꯂꯥꯛ ꯊꯣꯛꯂꯛꯀꯅꯤꯕ ꯀꯣ ꯑꯗꯣ ꯑꯣꯅꯔꯁ ꯇꯧꯔꯛꯀꯗꯕꯅꯦ ꯍꯥꯏꯕ ꯑꯗꯨꯃꯛ ꯑꯗꯨꯃꯥꯏꯅ ꯍꯥꯏꯔꯛꯇꯕꯤꯗ ꯁꯩꯒꯤ ꯃꯔꯛꯁꯤꯗꯒꯤꯗ ꯁꯞꯖꯦꯛ ꯑꯃꯗꯤ ꯃꯣꯏꯅ ꯁꯞꯖꯦꯛ ꯈꯔ ꯄꯤꯊꯣꯔꯛꯑꯅꯤꯕ ꯁꯕꯖꯦꯛ ꯃꯔꯤ ꯃꯉꯥ ꯑꯗꯨꯒ ꯑꯗꯨꯗꯩ ꯑꯗꯨꯗ ꯆꯍꯤ ꯑꯅꯤꯃ ꯆꯍꯤ ꯑꯅꯤ ꯇꯝꯃꯛꯀꯗꯕꯅꯤ ꯑꯩꯈꯣꯏꯒꯤ ꯀꯩꯅꯣꯁꯤꯗꯩꯗ ꯆꯍꯤ ꯑꯍꯨꯝ ꯇꯝꯃꯛꯀꯗꯕꯅꯤ ꯂꯥꯛꯀꯅꯤꯕ ꯑꯗꯨꯗꯨꯅ ꯑꯝ ꯀꯩꯅꯣ ꯇꯧꯕꯅ ꯕꯣꯠꯅꯤ ꯂꯧꯔꯛꯄꯗꯅ ꯑꯩꯈꯣꯏ ꯁꯥꯏꯟꯁ ꯇꯥꯛꯄ ꯌꯥꯗꯦ ꯍꯥꯏꯕ ꯂꯩ ꯇꯦꯕ ꯑꯗꯨ ꯅꯪ ꯐꯤꯖꯤꯛꯁ ꯂꯧꯔꯛꯄꯗꯨꯅꯥ ꯁꯥꯏꯟꯁ ꯇꯥꯛꯄ ꯌꯥꯗꯦꯅ ꯑꯗꯨꯃꯥꯏꯅ ꯆꯠꯂꯔꯣꯏꯕ ꯑꯗꯨꯅ ꯐꯤꯖꯤꯛꯁꯤꯅ ꯐꯤꯖꯤꯛꯁꯇ ꯑꯗꯨꯃꯥꯏꯅ ꯆꯠꯄ ꯗꯨꯅ ꯄꯤ ꯖꯤ ꯇꯤꯗ ꯆꯠꯀꯅꯤꯕ ꯐꯤꯖꯤꯛꯁꯅ ꯐꯤꯖꯤꯛꯁꯇ ꯆꯠꯄ ꯄꯤ ꯄꯤ ꯖꯤ ꯇꯤꯒꯤꯗ ꯄꯤ ꯖꯤ ꯇꯤꯒꯤꯗ ꯏꯂꯚꯦꯟ ꯌꯨ ꯄꯤꯗ ꯑꯗꯨꯒ ꯀ꯭ꯂꯥꯁ ꯇꯦꯟꯕꯥꯎꯀꯤ ꯑꯣꯏꯅꯗꯤ ꯇꯤ ꯖꯤ ꯇꯤ ꯁꯥꯏꯟꯁ ꯍꯥꯏꯕ ꯑꯃ ꯃꯇꯝꯗ ꯑꯦꯅꯤ ꯒ꯭ꯔꯦꯖꯨꯑꯦꯁꯟꯗ ꯕꯥꯏꯑꯣꯂꯣꯖꯤꯀꯦꯜ ꯑꯣꯏꯒꯦꯔꯥ ꯐꯤꯖꯤꯀꯦꯜ ꯑꯣꯏꯒꯦꯔꯥ ꯑꯃ ꯑꯣꯏꯒꯦꯔꯥ ꯂꯣꯏ ꯌꯥꯏꯌꯦꯕ ꯑꯗꯨꯒ ꯃꯔꯨ ꯑꯣꯏ ꯅ ꯃꯣꯏꯅ ꯀꯩ ꯄꯤꯕꯁꯦ ꯑꯝ ꯍꯦꯟꯅ ꯏꯝꯄꯣꯔꯇꯦꯟꯁ ꯄꯤꯕꯁꯦ ꯕꯥꯏꯑꯣꯂꯣꯖꯤꯀꯦꯜ ꯁꯥꯏꯟꯁꯂꯣꯝꯗ ꯂꯧꯔꯛ ꯀꯥꯡꯕꯨꯗꯅ ꯍꯦꯟꯅ ꯄꯤꯌꯦꯕ ꯀꯩꯅꯣꯁꯦ ꯑꯣ ꯑ ꯀꯥꯟꯅꯕ ꯍꯥꯏꯒꯗ꯭ꯔꯥ ꯀꯩꯅꯣ ꯃꯣꯏ ꯑꯣ ꯀꯩꯅꯣꯁꯦ ꯑꯗꯣꯝꯗꯅ ꯍꯦꯟꯅ ꯄꯤꯕ ꯑꯗꯣ ꯂꯧꯔꯛ ꯄꯗꯤ ꯐꯤꯖꯛꯁ ꯀꯦꯃꯦꯁ ꯁꯤ ꯕꯥꯏꯑꯣ ꯒꯨꯝꯕꯥ ꯂꯧꯔꯛꯄꯗꯥ ꯑꯗꯨꯝ ꯏꯔꯥꯏ ꯂꯥꯏꯅ ꯑꯗꯨꯝ ꯌꯥꯕꯅꯦꯕ ꯑꯗꯨꯃꯥꯌꯅꯦ ꯑꯗꯨ ꯕꯣꯠꯅꯤꯗ ꯑꯣꯅꯔꯁ ꯇꯧꯔꯛꯄ ꯑꯣꯏꯇꯥꯔꯁꯨ ꯀꯩꯁꯨ ꯀꯥꯏꯗꯦꯕ ꯑꯗꯨꯃꯥꯏꯅ ꯇꯧꯕꯗꯣ ꯀꯩꯁꯨ ꯀꯥꯏꯗꯦꯕ ꯑꯗꯨꯗꯨꯅ ꯑꯗꯨ ꯂꯧꯔꯛꯀꯗꯕꯅꯤ ꯑꯗꯨ ꯂꯧꯔꯛꯀꯗꯕꯅꯤ ꯍꯥꯏꯕ ꯂꯩꯇꯦ ꯇꯤ ꯖꯤ ꯇꯤ ꯁꯥꯏꯟꯁ ꯍꯥꯏꯔꯒ ꯑ ꯇꯤ ꯖꯤ ꯁꯥꯏꯟꯁ ꯍꯥꯏꯔꯒ ꯑꯗꯨꯃꯥꯏꯇꯪ ꯊꯣꯛꯇꯩꯋꯥꯅꯤ ꯑꯗꯨꯒ ꯁꯤꯗꯩꯁꯤꯗ ꯅꯪ ꯒ꯭ꯔꯦꯖ ꯑꯣꯅꯔꯁꯇꯣ ꯑꯗꯨ ꯐꯤꯖꯤꯛꯁꯇ ꯇꯧꯔꯛꯀꯗꯕꯅꯤ ꯑꯗꯨ ꯇꯧꯔꯛꯀꯗꯕꯅꯤ ꯍꯥꯏꯕ ꯂꯩꯔꯣꯏ
ꯕꯣꯔ ꯂꯩꯔꯣꯏ ꯑꯥ ꯑꯥ ꯑꯗꯨꯃ ꯂꯩꯔꯦꯀꯣ ꯑꯗꯨꯒ ꯇꯤ ꯖꯤ ꯇꯤ ꯍꯧꯖꯤꯛꯀꯤ ꯃꯣꯏ ꯇꯥ ꯆꯦꯇꯟ ꯅ ꯊꯥꯔꯛꯄꯗꯨꯗ ꯇꯤ ꯖꯤ ꯇꯤ ꯁꯥꯏꯟꯁ ꯍꯥꯏꯕꯁꯤꯗ ꯃꯅꯥ ꯂꯧꯔꯤꯗꯣ ꯇꯨ ꯊꯥꯎꯖꯟ ꯇ꯭ꯋꯦꯟꯇꯤꯒꯤ ꯍꯥꯏꯕ ꯅꯠꯇ꯭ꯔꯥ ꯃꯥ ꯊꯥꯔꯛꯏꯗꯣ
ꯍꯣꯏ
ꯑꯗꯨꯒꯤ ꯇ꯭ꯋꯦꯟꯇꯤꯒꯤꯗꯣ ꯇꯤ ꯖꯤ ꯇꯤ ꯇꯧꯕꯩ ꯀꯧꯕꯩ ꯃꯣꯏ ꯑꯣꯡꯂꯤ ꯃꯅꯤꯄꯨꯔꯒꯤꯗꯤ ꯑꯗꯨꯝ ꯒ꯭ꯔꯦꯖꯨꯋꯦꯠ ꯍꯥꯏꯔꯒꯥ ꯒꯔ꯭ꯦꯖꯨꯋꯦꯠ ꯑꯅꯥ ꯑꯗꯨꯃꯥꯏꯅ ꯆꯠꯂꯕꯅꯤꯅ ꯅꯪꯅ ꯍꯥꯏꯗꯣ ꯁꯦꯟꯇ꯭ꯔꯦꯜꯒꯤ ꯀꯩꯒꯤ ꯊꯥꯛꯄ ꯃꯇꯝꯗꯗꯤ ꯍꯣꯏꯅꯦ ꯁꯦꯟꯠꯔꯦꯜꯒꯤꯗꯤ ꯑꯩꯅ ꯊꯥꯗ꯭ꯔꯒꯁꯨ ꯊꯥꯗ꯭ꯔꯦ ꯈꯟꯂꯥꯁꯦꯕꯥ ꯀꯣ ꯇꯣꯛ ꯑꯁꯦꯕꯥ ꯌꯔꯦꯕꯥ ꯁꯦꯟꯇ꯭ꯔꯦꯜꯒꯤꯗꯤ ꯇꯣꯀꯑꯁꯦꯕ ꯑꯩꯅ ꯃꯅꯤꯄꯨꯔ ꯏꯁꯇꯦꯠꯇ ꯑꯗꯨꯝ ꯈꯟꯅꯔꯁꯦꯕꯀꯣ ꯑꯗꯨ ꯑꯣꯏ ꯀꯗꯤ ꯑꯩꯅ ꯕꯦꯠ ꯇꯧꯔꯨꯕꯁꯦ ꯑꯗꯨꯝ ꯀꯩꯁꯨ ꯀꯥꯏꯔꯣꯏꯅ ꯈꯜꯂꯦꯕ ꯅꯪꯅ ꯁꯦꯟꯠꯔꯦꯜꯒꯤꯗꯤ ꯄꯤ ꯁꯤ ꯑꯁꯨ ꯌꯧꯕ ꯑꯁꯨ ꯌꯧꯗꯕ ꯈꯣꯠꯄ ꯂꯥꯛꯇꯥꯥꯔꯒꯗꯤ ꯑꯩꯅ ꯁꯨꯖꯗ꯭ꯔꯒꯗꯤꯥ ꯊꯥ ꯖꯗ꯭ꯔꯦꯗꯅꯀꯣ ꯑꯗꯨ ꯃꯅꯤꯄꯨꯔ ꯏꯁ ꯆꯠꯈꯤꯗꯦ ꯍꯧꯖꯤꯛ ꯍꯧꯖꯤꯛꯀꯤ ꯑꯣꯏꯅꯗꯤ ꯄꯤ ꯁꯤ ꯁꯦ ꯃꯥꯒꯤ ꯁꯨꯛꯅꯤ ꯍꯥꯏꯕ ꯂꯩꯇꯦ ꯍꯥꯏꯕ ꯅꯠꯇ ꯇ꯭ꯔꯕ
ꯑ ꯍꯧꯖꯤꯛꯀꯤ ꯇꯨ ꯊꯥꯎꯖꯟ ꯇꯋꯦꯟ ꯇꯤꯒꯤ ꯊꯥꯔꯛꯄꯗꯣ ꯑꯗꯨ ꯗꯗꯤ ꯂꯩꯇꯦ
ꯑꯗꯨ ꯗꯨꯝ ꯍꯧꯖꯤꯛ ꯁꯨꯝ ꯆꯠꯅꯔꯤꯕ꯭ꯔꯥ ꯆꯤꯅꯤ ꯇꯥ ꯆꯦꯇꯟꯅꯗꯤ ꯑꯗꯨ ꯑꯗꯨꯝ ꯑꯗꯨꯅꯤ ꯄꯣꯠꯅꯤ ꯑꯗꯨꯅꯤ ꯍꯧꯖꯤꯛ ꯍꯧꯖꯤꯛ ꯂꯩꯔꯤ ꯁꯤꯅꯦꯕ
ꯑꯥ ꯑꯥ ꯑꯗꯨ ꯀꯔꯝꯕ ꯆꯠꯅꯗꯣꯏꯅꯣ ꯑꯗꯨꯗꯤ ꯈꯪꯗꯦ ꯑꯗꯨꯒ ꯁꯦꯟꯇ꯭ꯔꯦꯜꯒꯤ ꯑꯣꯏꯅ ꯆꯗꯦ ꯑꯗꯨꯗꯤ ꯑꯣꯏꯗ꯭ꯔꯦ ꯑꯗꯨꯃꯥꯏꯃꯛꯇꯤ ꯍꯥꯏꯔꯔꯣꯏ ꯁꯦꯟꯇ꯭ꯔꯦꯜꯒꯤ ꯑꯣꯏꯅꯗꯤ ꯑꯗꯨꯝ ꯄꯔꯁꯦꯟ
ꯑꯥ ꯇꯤꯖꯤ ꯇꯤ ꯍꯥꯏꯔꯦ ꯈꯜꯂꯣꯕ ꯇꯤꯖꯤꯇꯤꯒꯤ ꯀꯧꯔꯦ ꯈꯜꯂꯦ ꯁꯦꯟꯇ꯭ꯔꯦꯜꯒꯤ ꯀꯣ ꯇꯤꯖꯤ ꯇꯤꯒꯤ ꯁꯦꯟꯇꯔꯦꯜꯒꯤ ꯀꯧꯕ ꯃꯇꯝꯗꯗꯤ ꯑꯗꯨꯝ ꯐꯤꯞꯇꯤ ꯐꯥꯏꯚ ꯄꯥꯔꯁꯦꯟ ꯍꯥꯏꯔꯦꯅꯦꯕꯀꯣ ꯑꯗꯨ ꯑꯣꯏ ꯇꯥꯔꯗꯤ ꯑꯩ ꯑꯃꯨꯛ ꯌꯥꯔꯔꯣꯏꯑꯕ
ꯑꯥ ꯑꯩꯒꯤ ꯑꯃꯨꯛ ꯑꯗꯨ ꯑꯗꯨꯅꯦ ꯌꯥꯝ ꯐꯔꯛ ꯇꯥꯔꯤꯁꯦ ꯌꯥꯔꯣꯏꯗꯣꯏꯅꯤ
ꯑꯗꯨꯅꯦ ꯑꯩꯅ ꯍꯥꯏꯁꯦ ꯑꯗꯨ ꯇꯤ ꯖꯤ ꯇꯤꯗꯨ ꯃꯅꯤꯄꯨꯔꯒꯤꯁꯨ ꯇꯤꯖꯤ ꯇꯤꯗ ꯐꯤꯞꯇꯤ ꯐꯥꯏꯚ ꯄꯥꯔꯁꯦꯟ ꯑꯅ ꯍꯥꯏꯔꯛ ꯇꯥꯔꯒꯗꯤ ꯇꯥꯖꯠꯇꯅ ꯍꯥꯏꯁꯦ ꯑꯩꯉꯣꯟꯗ ꯃꯅꯤꯄꯨꯔꯗ ꯍꯧꯖꯤꯛ ꯍꯧꯖꯤꯛꯅ ꯑꯩꯅ ꯊꯥꯒꯤꯗꯨꯗꯨ ꯍꯧꯖꯤꯛ ꯑꯣꯏꯗ꯭ꯔꯒꯁꯨ ꯅꯧꯅ ꯀꯧꯔꯛꯄ ꯃꯇꯝꯗ ꯇꯤ ꯖꯤ ꯇꯤ ꯐꯤꯞꯇꯤ ꯐꯥꯏꯚ ꯍꯥꯏꯔꯛꯑꯦ ꯈꯜꯂꯒꯖꯨ ꯑꯣ ꯕꯤ ꯁꯤ ꯊꯥꯖꯤꯜꯂꯒꯗꯤ ꯃꯥꯒꯤ ꯄꯥꯔꯁꯦꯟ ꯈꯔ ꯑꯍꯨꯝꯗꯤ ꯑꯗꯨꯝ ꯍꯟꯊꯩꯁꯤꯅꯦꯕ ꯃꯥ ꯍꯥꯏꯁꯦ
ꯎꯝ ꯃꯗꯨꯃ ꯃꯗꯨꯃ ꯀꯔꯝ ꯑꯗꯨꯝ ꯑꯗꯨꯃꯛ ꯈꯪꯗ꯭ꯔꯦꯅꯦ ꯑꯩ ꯃꯗꯨꯃꯗꯤ
ꯑꯥ ꯌꯥꯝ ꯃꯅꯨꯡꯗꯗꯤ ꯂꯩꯌꯦ ꯂꯩꯕ ꯍꯥꯏꯁꯦ ꯃꯣꯏꯅ ꯈꯪꯕ ꯇꯣꯏꯅꯤ ꯌꯥꯏ ꯑꯩꯉꯣꯟꯗ ꯍꯥꯏꯌꯦꯕ
ꯑꯗꯣ ꯑꯣꯏꯔꯝꯕꯁꯨ ꯌꯥꯏꯑ ꯑꯗꯨꯃꯗꯤ ꯑꯩ
ꯎꯝ ꯑꯗꯨꯒ ꯑꯩꯅ ꯍꯥꯏꯅꯤꯡꯉꯤꯁꯤꯅꯅꯦ ꯑꯗꯨꯃ ꯂꯩꯔꯦꯀꯣ ꯑꯩꯁꯤꯃ ꯑꯗꯨ ꯀꯟꯐꯥꯔꯝ ꯃꯇꯦꯛ ꯃꯇꯦꯛ ꯑꯩꯅ ꯋꯥꯈꯜꯁꯦ ꯇꯥꯗꯕ ꯕꯤꯑꯦꯗ ꯇꯝꯅꯕꯒꯤꯗꯃꯛꯇꯔꯥ ꯃꯣꯏꯅ ꯕꯦꯠꯀꯤ ꯏꯟꯁꯇꯤꯇ꯭ꯌꯨꯠꯇ ꯄꯤ ꯁꯤ ꯑꯁꯨꯛ ꯌꯧꯕ ꯁꯥꯏꯟꯁꯅ ꯇꯝꯒꯗꯕꯅꯤ ꯍꯥꯏꯕ ꯍꯨꯖꯤꯛ ꯕꯤ ꯑꯦꯠꯀꯤ ꯀꯣꯂꯦꯖꯅ ꯊꯥꯔꯤꯕ ꯄꯣꯠꯂꯥ ꯅꯠꯇ꯭ꯔꯒꯅ ꯃꯅꯤꯄꯨꯔꯒꯤ ꯒꯣꯕꯔꯃꯦꯟꯅ ꯕꯦꯠ ꯇꯝꯕꯁꯤ ꯁꯥꯏꯟꯁ ꯑꯥꯔ
ꯅꯠꯇꯦ ꯑꯗꯨꯗꯤ ꯄꯥꯔꯁꯦꯟꯇꯦꯖ ꯑꯗꯨ ꯌꯧꯒꯗꯕꯅꯤ ꯍꯥꯏꯕꯗꯨ ꯅꯠꯇ꯭ꯔꯥ ꯑꯗꯨꯗꯤ ꯑꯦꯟ ꯁꯤ ꯇꯤꯅ ꯑꯦꯟ ꯁꯤ ꯇꯤꯒꯤ ꯅꯣꯝꯁꯅꯦ ꯑꯗꯨꯅ ꯑꯗꯒꯤ ꯑꯥꯥ ꯀꯩꯅꯣꯁꯤꯗꯤ ꯕꯦꯠ ꯑꯁꯤꯗꯤ ꯀꯩꯅꯣꯅ ꯂꯧꯕꯅꯦꯕ ꯑꯦꯟ ꯁꯤ ꯇꯤ ꯅꯦꯁꯅꯦꯜ ꯀꯔꯤꯀꯨꯂꯝ ꯐꯣꯔ ꯇꯤꯆꯔ ꯏꯗꯨꯀꯦꯁꯟꯅ ꯑꯗꯨꯗꯨꯒꯤ ꯃꯈꯥꯗ ꯂꯣꯏ ꯂꯩ ꯅꯦꯕ ꯑꯗꯨꯗꯨꯅ ꯑꯗꯨꯗꯨꯅ ꯊꯣꯛ ꯄ ꯅꯤꯌꯣꯝꯅꯦꯕ ꯆꯆꯥ ꯆꯠꯇꯨꯅ ꯅꯍꯥꯟ ꯊꯥꯔꯛꯄꯗꯨꯗꯨꯗ ꯑꯦꯄꯦꯟꯗꯤꯛꯁꯀꯤ ꯑꯃ ꯌꯥꯎꯕꯗꯨꯗ ꯌꯥꯎꯕꯅꯦꯕ ꯑꯗꯨꯁꯨ ꯀꯣ
ꯑꯥ ꯀꯃ ꯍꯥꯏ ꯑꯩꯗꯤ ꯌꯦꯡꯍꯧꯗ꯭ꯔꯦ
ꯇꯨ ꯊꯥꯎꯖꯟ ꯐꯣꯔꯇꯤꯟꯒꯤ ꯔꯤꯒꯨꯂꯦꯁꯟ ꯑꯣꯏꯔꯝꯒꯅꯤ ꯑ ꯑꯗꯨꯗꯩꯗꯨꯗ ꯌꯥꯎꯕꯅꯦ ꯑꯗꯨ ꯑꯗꯨꯗ ꯑꯩꯈꯣꯏꯅ ꯕꯦꯠ ꯇꯝ ꯗꯧꯕ ꯁꯥꯇ꯭ꯔꯁꯦ ꯑꯗꯨꯃꯥꯏꯅ ꯄꯤꯁꯤꯗꯣ ꯑꯗꯨ ꯆꯠꯀꯗꯕꯅꯤ ꯆꯠꯀꯗꯕꯅꯤꯅ ꯂꯩꯕꯅꯦꯕ
ꯑꯥ
ꯑꯗꯨꯒꯤꯅꯦ ꯑꯗꯨꯒꯤꯅꯦ ꯑꯗꯨꯗꯤ ꯃꯅꯤꯄꯨꯔ ꯒꯃꯦꯟꯅ ꯊꯣꯛꯄ ꯈꯣꯠꯄ ꯩ ꯀꯣꯂꯁ ꯃꯁꯥ ꯃꯁꯥꯅ ꯊꯣꯛꯄ ꯌꯥꯄꯣꯟꯇꯦ ꯑꯦꯟꯁꯤ ꯇꯤꯗ ꯇ ꯑꯗꯨꯗ ꯇꯧꯔꯤꯅꯤ
ꯑ ꯑꯗꯨꯗꯤ ꯑꯗꯨꯅ ꯇꯧꯔꯛꯄꯅꯤꯅ ꯉꯁꯥꯏꯒꯤ ꯍꯌꯦꯡ ꯁꯥꯔꯇꯤꯐꯤꯀꯦꯠꯁꯤꯗ ꯃꯣꯏꯅ ꯑꯗꯨꯝ ꯍꯥꯏꯔꯦꯀꯣ ꯑꯗꯨ ꯑꯣꯏ ꯇꯔꯗꯤ ꯆꯤꯆꯦꯒꯤꯁꯦ ꯐꯤꯐꯇꯤ ꯐꯥꯏꯞ ꯌꯧꯗꯕꯅꯤꯅ ꯍꯥꯏꯅꯔꯒ ꯑꯩꯈꯣꯏ ꯑꯃꯅꯤ ꯈꯪꯗꯦ ꯅꯐꯨꯗ ꯆꯪꯕꯒꯤ ꯐꯤꯕꯝꯗꯅꯦꯕ ꯑꯗꯨ ꯑꯣꯏ ꯇꯔꯒꯗꯤ
ꯎꯝ ꯑꯗꯣ ꯍꯌꯦꯡꯋꯥꯏ ꯆꯪꯈꯤꯕꯩꯗꯤꯅꯦ ꯑꯩꯅ ꯍꯥꯏꯁꯦ ꯆꯨꯝꯅ ꯕꯤ ꯑꯦꯗ ꯇꯧꯕꯩꯗꯤ ꯐꯪꯅꯤ ꯐ ꯁꯤꯒꯤꯗꯣ ꯕꯤ ꯑꯦ ꯇꯧꯕꯩꯁꯤꯅꯦ ꯍꯧꯖꯤꯛꯀꯤ ꯄꯣꯜ ꯁꯥꯏꯟꯁꯇ ꯑꯗꯨꯝ ꯇꯧꯕꯗ ꯀꯩꯁꯨ ꯀꯥꯏꯔꯣꯏꯕ ꯕꯤꯑꯦꯠ ꯂꯣꯏꯔꯦ ꯍꯥꯏꯕꯗꯣ ꯍꯌꯦꯡꯋꯥꯏ ꯕꯤꯌꯦꯠ ꯂꯣꯏꯔꯦꯗꯪ ꯍꯥꯏꯔ ꯂꯣꯏꯔꯦꯕ ꯕꯤꯑꯦꯠ ꯂꯣꯏꯕꯗꯣ ꯑꯥ ꯀꯩ ꯁꯞꯖꯦꯛꯇ ꯇꯧꯔꯛ ꯄꯅꯣ ꯍꯥꯏꯕꯒꯤ ꯀꯩꯁꯨ ꯌꯥꯝꯅ ꯄꯔꯣꯕ꯭ꯂꯦꯝ ꯂꯩꯔꯣꯏꯕ ꯕꯦꯠ ꯂꯣꯏꯔꯕ ꯂꯣꯏꯔꯦ ꯇꯪ ꯕꯦꯠꯀꯤ ꯁꯥꯔꯇꯤꯐꯤꯀꯦꯠ ꯂꯩꯔꯕ ꯂꯩꯔꯦ ꯑꯗꯨ ꯈꯛꯇꯅꯦꯕ ꯑꯗꯨꯒ ꯍꯌꯦꯡꯋꯥꯏ ꯊ ꯑꯥ ꯍꯣꯏ ꯍꯣꯏ ꯍꯌꯦꯡꯋꯥꯏ ꯕꯤꯑꯦꯠꯀꯤꯗ ꯗ ꯀꯥ ꯇꯥꯗꯣꯏꯁꯦ ꯑꯗꯨꯒ ꯍꯌꯦꯡ ꯋꯥꯏ ꯑꯝ ꯀꯩꯅꯣꯗꯤ ꯎ ꯒ꯭ꯔꯦꯖꯨ꯭ꯋꯦꯁꯟꯗꯣ ꯑꯗꯨꯗ ꯂꯣꯏꯔꯛꯀꯗꯕꯅꯤ ꯍꯥꯏꯕꯒꯤ ꯉꯁꯥꯏꯒꯤ ꯒ꯭ꯔꯦꯖꯨ꯭ꯋꯦꯁꯟꯒꯤ ꯄꯔꯁꯦꯟꯇꯦꯖ ꯌꯧꯋꯤ ꯌꯧꯗꯦꯒꯤ ꯃꯇꯥꯡꯗꯣ ꯑꯗꯨ ꯈꯛꯇꯅꯦꯕ ꯁꯤꯒꯤꯗ ꯄ꯭ꯔꯣꯕ꯭ꯂꯦꯝ ꯂꯩꯇꯣꯏꯁꯦ ꯑꯗꯨꯒ ꯕꯦꯗ ꯇꯝꯕ ꯐꯪꯗꯕ ꯃꯣꯏꯅ ꯃꯣꯏꯅ ꯑ ꯁꯤꯗꯤ ꯐꯤꯞꯇꯤ ꯐꯥꯏꯞ ꯄꯥꯔꯁꯦꯟ ꯌꯧꯗꯦ ꯑꯗꯨꯅ ꯅꯪ ꯇꯝꯕ ꯌꯥꯔꯣꯏꯅ ꯍꯥꯏꯕꯗꯣ ꯑꯗꯨꯗꯤ ꯑꯩꯅ ꯇꯝ ꯑ ꯑꯗꯨ ꯍꯥꯏꯕꯗꯨꯗꯤ ꯑꯩꯈꯣꯏꯅ ꯁꯣꯝ ꯅꯥꯀꯟꯒꯤ ꯄꯣꯜ ꯁꯥꯏꯟꯁꯀꯤꯗꯣ ꯄꯨꯊꯣꯛꯑꯀꯥꯟꯗ ꯑꯩ ꯁꯤꯗꯒꯤ ꯁꯤꯗ ꯑꯗꯨꯝ ꯇꯝꯅꯤꯅ ꯍꯥꯏꯕ ꯃꯇꯝꯗ ꯃꯣꯏ ꯀꯩꯁꯨ ꯊꯤꯡꯕ ꯉꯝꯃꯣꯏꯕ
ꯑꯥ
ꯑꯗꯨꯒ ꯒ꯭ꯔꯦꯖꯨ꯭ꯌꯦꯁꯟꯒꯤꯗꯨ ꯌꯥꯎꯗꯕꯤꯗ ꯃꯥꯁꯇꯔꯒꯤꯗꯨꯗ ꯃꯥꯁꯇꯔ ꯍꯥꯏꯗꯤ ꯒ꯭ꯔꯦꯖꯨ꯭ꯌꯦꯁꯟ ꯃꯥꯔꯛ ꯁꯨꯗ꯭ꯔꯥꯁꯨ ꯑꯩ ꯃꯥꯁꯇꯔꯒꯤ ꯃꯥꯔꯛ ꯁꯨꯔꯤꯁꯤꯗꯤꯅ ꯍꯥꯏꯔꯀꯥꯟꯗ ꯑꯗꯨꯃꯥꯏꯅ ꯇꯝꯕꯗꯤ ꯌꯥꯅꯤꯕ ꯕꯦ ꯇꯝꯕꯩꯗꯤ ꯄꯣꯜ ꯁꯥꯏꯟꯁꯇꯗꯤ ꯇꯧ ꯇꯥꯔꯦ ꯗ ꯁꯥꯏꯟ ꯇꯧ ꯇꯥꯔꯦ
ꯑꯗꯣ ꯉꯥꯏꯈꯣꯕ ꯔ ꯀꯦꯁ ꯑꯩꯒꯤꯁꯦ ꯄꯣꯜ ꯁꯥꯏꯟꯁꯁꯦ ꯊꯥꯖꯤꯜꯂꯨꯕꯅꯦꯕ ꯑꯗ ꯇꯥꯁꯦꯇꯅ ꯍꯥꯏꯖꯦ ꯁꯥꯏꯟꯁꯇ ꯑꯗꯨꯝ ꯑꯣꯟꯖꯧ ꯑꯣꯟꯊꯣꯛꯎ ꯌꯥꯅꯤ
ꯑꯗꯣ ꯑꯣꯟꯕꯖꯦ ꯑꯣꯟꯕꯖꯦ ꯁꯥꯏꯟꯁꯇ ꯑꯣꯜꯂꯨ ꯌꯥꯅꯤ ꯍꯥꯏꯁꯦ ꯑ ꯁꯦꯡꯅ ꯁꯦꯡꯅ ꯍꯥꯏꯗꯣꯛꯑꯕꯗ ꯃꯣꯏꯗꯤ ꯑꯆꯧ ꯑꯁꯥꯡꯅꯤꯅ ꯈꯔ ꯉꯝꯖ ꯉꯝꯖꯕꯩ ꯋꯥꯅꯤ ꯅꯤꯌꯣꯝ ꯑꯣꯏꯔꯗꯤ ꯁꯨꯛꯌꯥ ꯌꯥꯗꯦꯕ ꯅꯤꯌꯣꯝ ꯁꯨꯛꯌꯥ ꯌꯥꯗꯦꯕ
ꯔꯥꯀꯦꯁ ꯑꯪ ꯇꯥꯕꯔꯥ ꯑꯩ ꯐꯣꯟ ꯑꯃ ꯂꯥꯛꯑꯦ ꯑꯗꯨ ꯑꯝꯇ ꯊꯝꯒꯦ ꯑꯗꯨꯒ ꯑꯃꯨꯛ ꯇꯧꯔꯛꯑꯣ
ꯍꯣ ꯍꯣꯏ ꯏꯆꯦ